ꯍꯜꯂꯣ ꯇꯥꯕ꯭ꯔꯣ ꯃꯤꯡꯒ ꯈꯣꯟꯒ ꯇꯣꯉꯥꯟꯕ꯭ꯔꯥ
ꯀꯤꯌꯦ ꯄꯥꯈꯠ ꯀꯦ ꯇꯧꯋꯦ
ꯑꯈꯣꯏꯒꯤ ꯒ꯭ꯔꯨꯞꯇ ꯅꯪꯅ ꯊꯥꯔꯛꯄꯗꯣ ꯎꯕꯀꯣ ꯑꯗꯨ ꯅꯪꯉꯣꯟꯗ ꯇꯧꯔꯛꯀꯗꯕꯗ ꯃꯤꯗꯤ ꯇꯣꯉꯥꯜꯂꯝꯒꯅꯤ ꯑꯩꯗꯤ ꯑꯗꯨꯝ ꯌꯦꯡꯒ ꯇꯧꯔꯛꯄꯅꯦꯗ
ꯑꯣ ꯐꯩ ꯐꯩ
ꯆꯛ ꯆꯥꯔꯕꫭ
ꯆꯥꯗ꯭ꯔꯤꯗ ꯆꯥꯕ ꯂꯩꯔꯦ
ꯑꯦ ꯆꯥꯗꯕ ꯂꯩꯔꯦ ꯑꯣ ꯌꯥꯝ ꯊꯦꯡꯉꯤꯅ ꯍꯣꯏ ꯅꫭꯏꯗꯤ ꯑꯩꯗꯤ ꯆꯥꯔꯦ ꯉꯁꯥꯏꯅ ꯆꯥꯔꯦ ꯊꯕꯛ ꯆꯠꯂ ꯂꯩꯔꯦ ꯇꯥꯗꯦ ꯀꯩꯒꯤꯅꫭ ꯈꯪꯗꯦꯅꯦ ꯑꯗꯣ ꯃꯤ ꯄꯥꯏꯕ ꯌꯥꯝꯃꯟꯕꯒꯤ ꯑꯣꯏꯔꯝꯒꯅꯦ
ꯑꯣꯏꯔꯝꯃꯣꯏꯍꯦ ꯍꯨꯖꯤꯛꯇꯤ ꯇꯥꯗ꯭ꯔꯦ ꯑꯃꯨꯛ
ꯂꯩꯌꯦ
ꯇꯥꯗ꯭ꯔꯦ ꯇꯥꯗ꯭ꯔꯦ
ꯑꯩꯅ ꯇꯥꯍꯟꯗꯝꯅꯤꯗ ꯁꯦꯇꯤꯡꯗ ꯆꯝꯃꯒ ꯁꯦꯝꯕꯒꯤ
ꯎꯝ ꯌꯥꯝ ꯍꯩꯔꯦ ꯅꯪ ꯈꯨꯠ ꯁꯝꯖꯤꯔ
ꯀꯔꯤ ꯍꯤꯟꯖꯥꯡ ꯑꯗꯨꯅꯦ ꯏꯕꯥꯅꯤ ꯉꯁꯤꯁꯦ ꯅꯪꯁꯨ ꯄꯩꯁꯥ ꯇꯥꯟꯕ ꯀꯜꯂꯦ ꯍꯥꯏꯕ ꯄꯥꯎ ꯇꯥꯏ
ꯑꯩ ꯄꯩꯁꯥ ꯇꯥꯟꯕ ꯀꯟꯗꯦꯗ ꯍꯩꯇꯦ
ꯑꯗꯣ ꯉꯁꯤ ꯏꯕꯥꯅꯤ ꯋꯥꯔꯤ ꯁꯥꯟꯅꯕ ꯐꯪꯕꯁꯦ ꯌꯥꯝ ꯅꯨꯡꯉꯥꯏ ꯑꯗꯣ ꯍꯔꯥꯎꯕ ꯐꯣꯡꯗꯣꯛꯄ ꯑꯣꯏꯅ ꯑꯣꯛꯁꯥ ꯀꯤꯂꯣ ꯑꯃꯃꯝ ꯂꯧꯔꯒ ꯆꯥꯃꯤꯟꯅꯁꯤꯀꯣ
ꯑꯗꯨꯗꯤ ꯂꯥꯏ ꯏꯁꯩ ꯑꯃ ꯁꯛꯑꯣ ꯋꯥꯔꯤ ꯍꯥꯟꯅ ꯁꯥꯟꯅꯕꯒꯤ ꯁꯛꯄꯤꯌꯣꯗ
ꯏꯁꯩ ꯁꯛꯄ ꯌꯥꯗꯦ ꯍꯥꯏꯕ ꯑꯩ ꯊꯕꯛ ꯆꯠꯂꯦ ꯌꯨꯝ ꯃꯊꯛꯇ ꯉꯥꯏꯔ ꯂꯩꯕꯀꯣ ꯑꯩꯗꯣ
ꯑꯣ ꯀꯩ ꯏꯟꯖꯥꯡ ꯆꯥꯒꯦ ꯅꯣꯏꯗꯤ
ꯉꯁꯤꯗꯤ ꯍꯥꯎꯇꯦꯗ ꯉꯥꯄ꯭ꯔꯨꯝꯒ ꯑꯝ ꯁꯣꯏꯕꯨꯝ ꯍꯥꯞꯄꯦ ꯈꯔ ꯑꯗꯨꯗꯨꯒ ꯆꯥꯏꯌꯦ ꯌꯦꯟ ꯀꯥꯡꯉꯧ ꯑꯃꯒ
ꯍꯥꯎꯋꯤꯅ ꯅꯣꯏꯗꯤ
ꯍꯥꯎꯇꯦ ꯑꯩ ꯍꯥꯎꯇꯦ ꯑꯩꯗꯤ ꯏꯔꯣꯟꯕ ꯑꯣꯏꯅ ꯆꯥꯅꯤꯡꯕꯅꯦ ꯁꯣꯏꯕꯨꯝꯗꯣ
ꯑꯗꯨꯠ ꯑꯗꯨ ꯆꯥꯕ ꯌꯥꯗ꯭ꯔꯣ ꯊꯣꯡꯉꯒ ꯁꯦꯝꯃꯒ
ꯑꯩꯕꯨꯗꯤ ꯊꯨꯡꯕꯤꯕ ꯃꯈꯩꯕꯨꯗꯤ ꯑꯗꯨꯝ ꯆꯥꯏꯗ
ꯆꯥꯅꯤꯡꯉꯗꯤ ꯁꯦꯝꯃꯒ ꯆꯥꯕ ꯌꯥꯏꯅꯦ ꯅꯪꯖꯨ ꯈꯨꯠ ꯄꯥꯟꯕꯅꯤꯅ
ꯅꯨꯄꯥꯗꯤ ꯑꯗꯨꯝꯕ ꯏꯟꯖꯥꯡ ꯀꯅꯥ ꯊꫭꯡꯅꯒꯦ ꯑꯗꯨ ꯅꯨꯄꯥ ꯊꯣꯡꯕꯗꯤ ꯑꯣꯛꯁꯥꯒꯨꯝꯕ ꯌꯦꯟꯁꯥꯒꯨꯝꯕ ꯉꯥꯅꯨꯒꯨꯝꯕ ꯑꯩꯅ ꯈ꯭ꯋꯥꯏꯗꯒꯤ ꯆꯥꯅꯤꯡꯗꯕ ꯍꯤꯟꯖꯥꯡ ꯍꯥꯏꯕꯕꯨ ꯀꯩꯕ ꯃꯆꯦꯡꯗꯣ ꯑꯗꯨꯗꯒꯤ ꯆꯥꯅꯤꯡꯗ꯭ꯔꯦ ꯃꯆꯦꯡ ꯍꯥꯏꯕꯗꯣ ꯈꯪꯕ꯭ꯔ ꯈꯪꯉꯦ ꯈꯪꯉꯦ ꯑꯗꯨꯕꯨꯗꯤ ꯆꯥꯅꯤꯡꯗ꯭ꯔꯦ ꯑꯗꯨꯕꯨ ꯍꯣꯏ ꯁꯥ ꯑꯗꯨ ꯑꯗꯨꯝ ꯊꯣꯡꯕ ꯀꯥꯟꯗꯀꯣ ꯑꫭꯛꯁꯥ ꯑꯌꯥꯏꯕꯒꯨꯝꯕ ꯑꯗꯨꯒ ꯂꯝꯒꯤ ꯁꯥ ꯂꯝꯑꯣꯛ ꯒꯨꯝꯕ ꯁꯖꯤꯒꯨꯝꯕ ꯍꯥꯠꯄꯀꯥꯟꯗꯗꯤ ꯆꯥꯏꯀꯣ ꯑꯗꯨ ꯅꯠꯇ꯭ꯔꯗꯤ ꯑꯗꯨꯁꯨ ꯃꯍꯤ ꯈꯛꯇꯪ ꯆꯥꯕꯅꯦ ꯃꯅꯥ ꯐꯥꯎ ꯆꯥꯅꯤꯡꯗꯝꯅꯦ ꯈꯪꯕ꯭ꯔ ꯃꯅꯝꯗꫭ ꯌꯥꯝ ꯀꯜꯂꯦꯕ ꯍꯥꯞꯄꯗꯤ ꯆꯥꯅꯤ ꯁꯥ ꯍꯥꯞꯇ꯭ꯔꯗꯤ ꯆꯥꯔꯣꯏ ꯍꯥꯏ ꯎꯝ ꯅꯣꯏꯗꯤ ꯌꯥꯝ ꯊꯦꯡꯉꯤꯅ ꯆꯥꯛ ꯆꯥꯒꯗꯕꯁꯦ ꯄꯨꯡ ꯀꯌꯥꯗ ꯆꯥꯒꯅꯤ ꯅꯣꯏꯗꯤ
ꯆꯥꯅꯤꯡꯗ꯭ꯔꯤ ꯑꯗꯨꯏ ꯆꯥꯗꯕ
ꯎꯝ ꯑꯩꯗꯤ ꯍꯧꯖꯤꯛ ꯅꯉꯣꯟꯗ ꯇꯧꯔꯛꯄꯁꯦ ꯁꯤ ꯅꯝꯕꯔꯁꯦ ꯃꯉꯥ ꯁꯨꯕ ꯑꯣꯏꯔꯝꯒꯅꯤꯗ ꯑꯩꯗꯤ
ꯌꯥꯝ ꯍꯩꯌꯦꯅ ꯅꯣꯏꯗꯤ
ꯅꯣꯏꯗꯤ ꯑꯗꯨ ꯅꯣꯏ ꯈꯪꯅꯤꯡꯉꯗꯤ ꯍꯣꯔꯦꯟ ꯑꯗꯨꯝ ꯄ꯭ꯔꯥꯏꯕꯦꯠꯇ ꯀꯩꯅꯣ ꯇꯧꯔꯛꯑꯣ ꯇꯥꯛꯄꯤꯒꯦ
ꯇꯥꯛꯄꯤꯌꯣ ꯉꯥꯏꯖꯔꯤꯌꯦ ꯀꯩꯒꯤꯔ ꯑꯩꯒꯤ ꯈꯣꯟꯗꯣ ꯑꯗꯨꯝ ꯇꯥꯏꯌꯦ
ꯇꯥꯗ꯭ꯔꯕꯣ ꯍꯧꯖꯤꯛꯇꯤ
ꯇꯥ ꯌꯦꯡꯒꯦ ꯇꯥꯗ꯭ꯔꯦ ꯑꯃꯨꯛ ꯇꯥꯏ ꯑꯃꯨꯛ ꯇꯥꯗꯦ ꯇꯧꯋꯦ
ꯈꯪꯗꯦꯅꯦ ꯅꯣꯏꯅ ꯄꯩꯁꯥ ꯌꯥꯝꯅ ꯅꯪ ꯅꯪꯒꯤ ꯅꯈꯣꯟ ꯇꯥꯔꯒ ꯅꯪꯗꯤ ꯄꯩꯁꯥ ꯌꯥꯝ ꯇꯥꯟꯕ ꯀꯥꯟꯒꯗꯕ ꯃꯤ ꯃꯥꯜꯂꯦꯗ
ꯍꯩꯗꯤꯍꯦ ꯀꯥꯏꯗꯩꯅꯣ ꯑꯩꯗꯤ ꯑꯗꯨꯒꯨꯝꯕꯗꯣ ꯍꯩꯇꯕꯅꯦ
ꯑꯗꯨ ꯅꯪ ꯍꯣꯔꯦꯟ ꯄꯨꯡ ꯀꯌꯥꯗ ꯆꯥꯛ ꯆꯥꯅꯤꯕ ꯄꯨꯡ ꯑꯃ ꯄꯨꯡ ꯕꯥꯔꯣ
ꯈꯥꯡꯗꯦ ꯂꯥꯝ ꯂꯥꯝꯕ ꯃꯇꯝꯗ ꯆꯥꯗꯣꯏꯅꯦ ꯃꯇꯝ ꯂꯩꯇꯦ ꯃꯇꯝ ꯀꯥꯛꯇꯦ ꯑꯩꯗꯤ
ꯊꯣꯡꯁꯨ ꯊꯣꯡꯗ꯭ꯔꯤ
ꯊꯣꯡꯗꯤ ꯊꯣꯡꯈ꯭ꯔꯦ ꯉꯁꯥꯏꯗꯒꯤ
ꯀꯔꯤ ꯏꯪꯖꯥꯡꯅꯣ
ꯎꯁꯣꯏ ꯑꯀꯪꯕ
ꯎꯁꯣꯏ ꯑꯀꯪꯕꯁꯨ ꯎꯁꯣꯏ ꯑꯣ ꯑꯣ ꯑꯗꯨꯒ ꯀꯔꯤ ꯍꯥꯞꯄ ꯎꯁꯣꯏꯒ ꯀꯔꯤ ꯀꯔꯤꯝꯇ ꯍꯥꯞꯇꯦ
ꯑꯂꯨꯕ
ꯑꯂꯨ ꯅꯠꯇꯕ ꯑꯩꯅ ꯍꯥꯏꯕꯗꯤ ꯑꯗꯨꯝ ꯁꯥ ꯍꯥꯏꯕ ꯉꯥ ꯍꯥꯏꯕ ꯑꯌꯥꯏꯕꯒꯨꯝꯕ ꯊꯝꯕ꯭ꯔ
ꯍꯧꯕꯗꯒꯤ ꯂꯣꯏꯕ ꯐꯥꯎ ꯍꯥꯏꯌꯨ ꯍꯥꯏꯔꯣ ꯅꯪꯒꯤꯁꯦ
ꯍꯣꯏ
ꯆꯐꯨ ꯄꯥꯏꯔꯦ ꯏꯁꯤꯡ ꯍꯥꯞꯄꯦ ꯊꯥꯡꯒꯠꯂꯦ ꯑꯗꯨꯗꯩꯗꯤ ꯊꯨꯝ ꯍꯥꯞꯄꯤ ꯍꯤꯍꯤ ꯍꯤ ꯍꯤ ꯍꯣꯏ ꯍꯥꯏꯕꯒꯤ ꯂꯣꯏ ꯍꯥꯏꯈ꯭ꯔꯒꯦꯅ ꯇꯧꯕ
ꯎꯝ ꯅꯣꯏ ꯃ ꯃꯅꯤꯄꯨꯔꯗ ꯂꯩꯕ꯭ꯔꯥ ꯅꯠꯇ꯭ꯔꯒ ꯑꯥꯎꯠꯁꯥꯏꯠ ꯃꯅꯤꯄꯨꯔꯗ ꯂꯩꯕ꯭ꯔꯣ
ꯑꯩꯗꯤ ꯃꯅꯤꯄꯨꯔꯗ ꯂꯩꯌꯦ
ꯑꯣ
ꯇꯝꯄꯥꯛꯂꯩ ꯑꯣꯏꯔꯤꯌꯦ ꯍꯧꯖꯤꯛꯇꯤ
ꯉꯔꯥꯡꯗꯣ ꯑꯩꯈꯣꯏ ꯈꯨꯟꯗ ꯆꯠꯂꯨꯕꯀꯣ
ꯎꯨꯝ
ꯑꯗꯣ ꯏꯔꯥꯡ ꯂꯩꯕꯒꯤ ꯀꯣꯏ ꯀꯣꯏꯔꯒ ꯆꯠꯂꯦ ꯗꯨꯒ ꯐꯥꯝꯗ ꯉꯥ ꯈꯔ ꯐꯥꯕ ꯆꯠꯂꯦ ꯑꯩꯈꯣꯏ ꯐꯥꯝꯗ ꯉꯥ ꯃꯆꯥ ꯃꯆꯥ ꯃꯌꯥꯝꯗꯣ ꯀꯤꯂꯣ ꯈꯣꯏꯗ ꯇꯧꯔꯒ ꯐꯥꯕꯀꯣ ꯑꯗꯣ ꯉꯥꯗꯣ ꯉꯥ ꯃꯆꯥ ꯃꯆꯥ ꯃꯌꯥꯝ ꯊꯥꯗꯕꯗꯣ ꯂꯣꯏ ꯆꯥꯊꯣꯛꯄꯩ ꯇꯨꯡꯍꯟꯕꯤꯔꯣ
ꯑꯣ ꯅꯣꯏꯒꯤ
ꯑꯗꯨꯒꯤ ꯍꯣꯏ ꯑꯗꯨꯒꯤ ꯉꯥ ꯃꯆꯥ ꯊꯥꯗꯕ ꯃꯌꯥꯝꯗꯣ ꯃꯥꯅ ꯂꯣꯏ ꯆꯠꯊꯣꯛꯄꯤꯌꯦ ꯑꯗꯨꯒꯤ ꯑꯗꯨ ꯐꯥꯒꯦ ꯍꯥꯢꯅ ꯑꯗꯨ ꯉꯥꯗꯣ ꯎꯝ ꯃꯁꯛꯇꯤ ꯐꯖꯕꯅꯦ ꯍꯥꯏ ꯑꯩ ꯃꯥꯟꯕꯅꯦ ꯍꯥꯎꯕꯅꯦ ꯅꯣꯏ ꯈꯪꯗꯕꯒꯤ ꯋꯥꯅꯦ
ꯑꯩ ꯈꯪꯗꯕꯒꯤ ꯑꯣꯏꯔꯝꯅꯤ ꯈꯪꯗꯦ ꯑꯗꯨꯗꯤ
ꯑꯗꯨꯗꯣ ꯉꯔꯥꯡꯗꯣ ꯀꯤꯂꯣ ꯃꯔꯤꯔꯥ ꯃꯉꯥꯔꯥ ꯐꯥꯏ ꯑꯗꯨ ꯌꯥꯝ ꯂꯩꯔꯤꯌꯦ ꯑꯗꯨꯁꯨ ꯊꯥꯗꯣꯛꯄꯁꯨ ꯅꯠꯇꯦ ꯀꯗꯥꯢꯗꯒꯤ ꯊꯣꯛꯂꯛꯄꯅꯣ ꯒ꯭ꯌꯥꯟ ꯇꯥꯗꯦ ꯑꯩꯈꯣꯏ ꯏꯄꯥꯅ ꯑꯅꯤ ꯑꯍꯨꯝꯃꯨꯛꯇꯪ ꯊꯥꯗꯕꯤꯕ
ꯎꯝ ꯑꯗꯨ ꯃꯆꯥ ꯄꯣꯛ ꯅꯤ ꯀꯩꯅꯣ ꯌꯦꯔꯨꯝ ꯃꯥ ꯌꯦꯔꯨꯝ ꯀꯣꯜꯂꯒ
ꯎꯝ ꯑꯗꯨꯒꯤ ꯑꯩꯗꯣ ꯑꯁ ꯁꯥꯎꯅꯤꯡꯕꯤꯀꯣ ꯍꯧꯖꯤꯛꯇꯤ ꯑꯗꯣ ꯌꯣꯜꯂꯣꯏꯍꯦ ꯆꯥꯒꯗꯤ ꯇꯥꯎꯔꯒꯀꯣ ꯇꯥꯎꯊꯣꯛꯑꯒ
ꯍꯥꯎꯅꯤꯡꯉꯦ ꯍꯥꯏꯕ ꯅꯠꯇ꯭ꯔꯣ
ꯍꯥꯎꯕ ꯄꯣꯠꯇꯨꯗꯤ ꯌꯣꯟꯕꯗ ꯑꯩꯈꯣꯏ ꯆꯤꯡꯗꯒꯤ ꯆꯤꯡꯒꯤ ꯂꯣꯛꯇꯒꯤ ꯇꯥꯔꯛꯄ ꯑꯥ ꯌꯣꯛꯄꯗꯨꯕꯨ ꯑꯗꯨꯗꯤ ꯌꯥꯝ ꯁꯦꯡꯕꯅꯤꯅ ꯍꯥꯎꯅꯤ ꯍꯥꯏꯕꯅꯤꯗ
ꯎꯝ ꯅꯊꯟꯗꯗꯤ ꯆꯥꯕ ꯉꯝꯃꯣꯏ ꯌꯣꯜꯂꯣ ꯍꯥꯏꯕꯅꯦ
ꯎꯝ ꯑꯩꯒꯤ ꯑꯩꯈꯣꯏ ꯏꯕꯥꯏ ꯑꯩꯒꯤ ꯏꯆꯦꯒꯤ ꯅꯨꯄꯥ ꯈꯣꯏ ꯑꯗꯨꯒ ꯑꯩꯒꯤ ꯌꯨꯝ ꯅꯦꯕꯔꯤꯡ ꯍꯥꯎꯁ ꯈꯣꯏꯒꯨꯝꯕꯗ ꯑꯗꯨꯝ ꯄꯤꯕꯤꯒꯦ ꯇꯧꯕꯅꯤꯗ
ꯎꯝ
ꯑꯩꯈꯣꯏꯅ ꯑꯃꯨꯛ ꯀꯤꯂꯣ ꯑꯃꯒꯨꯝꯕ ꯂꯧꯕꯁꯨ ꯑꯗꯨꯝ ꯀꯣꯟꯅꯔꯦꯕ ꯑꯗꯨ ꯅꯪꯒ ꯋꯥꯔꯤ ꯁꯥꯟꯅꯕꯁꯦ ꯌꯥꯝ ꯅꯨꯡꯉꯥꯏꯅꯦ ꯏꯅꯔꯖꯤꯇꯤꯛ ꯌꯥꯝ ꯂꯥꯛꯑꯦꯅꯦ ꯅꯪ ꯀꯩ ꯆꯥ ꯅꯪ ꯈꯪꯗꯦꯅꯦ ꯋꯥꯈꯜꯁꯦ ꯏꯐꯤꯡ ꯐꯤꯡꯉꯤꯅꯦ
ꯑꯩꯁ ꯅꯪ ꯋꯥꯔꯤ ꯇꯥꯕꯗ ꯅꯨꯡꯁꯤꯒꯦ ꯅꯨꯡꯁꯤꯒꯦ ꯇꯧꯔꯛꯑꯦ ꯑꯩꯁꯦ ꯊꯃꯣꯏꯖꯦ ꯀꯩꯅꯣꯝꯃ ꯇꯧꯋꯤ
ꯅꯪꯗꯤ ꯋꯥ ꯉꯥꯡꯕꯒ ꯌꯥꯝ ꯍꯩꯔꯦꯀꯣ
ꯍꯩꯇꯦ ꯍꯩꯇꯦ ꯑꯩꯗꯤ ꯋꯥꯉꯥꯡ ꯁꯉꯥꯡ ꯍꯩꯖꯗꯦ ꯍꯩꯗꯦ
ꯑꯗꯣ
ꯅꯪꯗꯤ ꯍꯧꯖꯤꯛ ꯀꯥꯏ ꯂꯩꯒꯦ ꯆꯤꯡꯗꯔ ꯇꯝꯄꯥꯛꯇꯔ ꯆꯤꯡꯗꯔꯣ
ꯑꯩꯗꯤ ꯆꯤꯡꯗ ꯑꯩꯈꯣꯏꯒꯤ ꯂꯝꯗꯤ ꯂꯩꯌꯦ ꯑꯗꯣ ꯑꯩꯗꯤ ꯑꯅꯝꯕ ꯁꯤꯗ ꯇꯝꯄꯥꯛꯇ ꯑꯗꯨꯝ ꯂꯩꯌꯦ ꯑꯩꯈꯣꯏꯒꯤ ꯌꯨꯝ ꯂꯩꯕꯒꯤꯀꯣ
ꯎꯝ ꯅꯨꯄꯤ ꯊꯤꯔꯕꯣ
ꯑꯩꯔꯣ ꯅꯪꯕꯨ ꯑꯩꯅ ꯍꯥꯏꯔꯤꯁꯦ ꯑꯥ ꯅꯨꯄꯤ ꯊꯤꯔꯦ ꯍꯣꯏ
ꯑꯣ ꯅꯆꯥ ꯀꯌꯥ ꯂꯩꯔꯒꯦ
ꯏꯆꯥꯁꯦ ꯇꯔꯥꯃꯉꯥꯔ ꯇꯔꯥ ꯇꯔꯨꯛꯔ ꯀꯥꯎꯈ꯭ꯔꯦꯅꯦ ꯌꯥꯝꯃꯟꯕꯒꯤ
ꯑꯩꯁ ꯕꯤꯠꯀ ꯂꯩꯔꯛꯇ꯭ꯔꯦꯗ ꯍꯧꯖꯤꯛꯇꯤ ꯀꯣꯜꯕꯨ ꯊꯝꯅꯤꯡꯂꯛꯑꯦ
ꯑꯩꯗꯤꯀꯣ ꯅꯨꯄꯤ ꯊꯤꯕꯖꯦ ꯑꯉꯥꯡꯗꯣ ꯀꯩ ꯍꯥꯏꯁꯤꯔꯥ ꯑꯗꯨꯝ ꯐꯥꯔꯝꯗꯣ ꯍꯥꯡꯉ ꯂꯩꯕꯒꯤ ꯑꯉꯥꯡꯒꯤ ꯐꯥꯔꯝ ꯇꯧꯁꯦ ꯍꯥꯏꯅꯀꯣ ꯍꯣꯏ ꯑꯩ ꯅꯨꯄꯤ ꯑꯩ ꯅꯨꯄꯤ ꯉꯣꯟꯗ ꯅꯨꯡꯁꯤꯗꯦ ꯍꯥꯏꯕꯒꯤ ꯋꯥ ꯅꯠꯇꯕꯀꯣ
ꯎꯝ
ꯐꯥꯔꯝ ꯇꯧꯁꯦ ꯍꯥꯏꯅ ꯍꯥꯏꯕꯗꯤ ꯂꯩꯗꯅ ꯃꯅꯤꯄꯨꯔꯗ ꯑꯉꯥꯡ ꯄꯣꯛꯇꯅ ꯂꯩꯕ ꯃꯤ ꯃꯌꯥꯝꯁꯨ ꯂꯩꯅꯀꯣ
ꯍꯣꯏ ꯍꯣꯏ ꯍꯣꯏ
ꯑꯗꯨꯗ ꯑꯩꯅ ꯑꯗꯨꯝ ꯀꯩ ꯍꯥꯏꯁꯤꯔ ꯃꯊꯪ ꯆꯍꯤꯗ ꯃꯊꯪ ꯆꯍꯤ ꯍꯥꯏꯌꯦ ꯗꯤꯁ ꯇꯥꯔꯝꯗꯗꯤ ꯂꯦꯞꯄꯔꯣꯏ ꯃꯊꯪꯒꯤ ꯇꯥꯔꯝꯗ ꯑꯗꯨꯝ ꯚꯣꯠ ꯂꯦꯝꯅꯤꯡꯉꯥꯏ ꯀꯟꯅ ꯍꯣꯠꯅꯕꯀꯣ
ꯄꯤꯌꯣꯀꯣ
ꯅꯪꯗꯤ ꯏꯕꯥꯅꯤꯗꯤ ꯁꯛꯁꯨ ꯈꯪꯅꯗ꯭ꯔꯒ ꯍꯧꯖꯤꯛ ꯇꯨꯝ ꯋꯥꯔꯤ ꯁꯥꯟꯅꯕ ꯐꯪꯉꯦ ꯍꯥꯏꯕꯒꯤ ꯋꯥꯅꯦ
ꯑꯗꯨ ꯄꯤꯕ ꯌꯥꯏꯌꯦꯅ ꯌꯣꯛꯄꯤꯒꯦ ꯀꯩꯅꯣ
ꯀꯩꯅꯣ ꯈꯪꯗꯦ ꯑꯗꯨ ꯇꯥꯟꯅꯁꯦ ꯃꯇꯝ ꯌꯧꯕ ꯀꯥꯟꯗꯀꯣ
ꯇꯥꯟꯅꯕ ꯂꯣꯏꯔꯦ ꯄꯤꯌꯣ ꯂꯣꯏꯔꯦ ꯑꯩꯅ ꯇꯤꯟꯅꯕꯤꯔꯣꯏ ꯅꯪꯕꯨ ꯄꯤꯗ꯭ꯔꯗꯤ
ꯀꯩꯑꯥꯕ
ꯑꯩ ꯅꯪ ꯇꯤꯟꯅꯕ ꯇꯣꯛꯈ꯭ꯔꯅꯦꯕ ꯄꯤꯗ꯭ꯔꯗꯤ
ꯑꯗꯨꯗꯤ ꯑꯩꯁꯨ ꯐꯣꯟ ꯇꯧꯕ ꯇꯣꯛꯈ꯭ꯔꯅꯤ ꯑꯗꯨꯗꯤ ꯅꯉꯣꯟꯗ
ꯍꯣꯏ ꯇꯤꯟꯅꯕꯤꯔꯣꯏ ꯅꯨꯡꯁꯤꯗꯦ
ꯅꯪ ꯀꯩꯅꯣ ꯅꯠꯇ꯭ꯔꯥ ꯔꯣꯡꯃꯩ ꯖꯥꯇꯤ ꯅꯠꯇ꯭ꯔꯥ
ꯃꯥꯟꯅꯦ ꯃꯥꯅꯦ ꯃꯥꯅꯦ ꯃꯥꯅꯦ
ꯑꯩꯗꯤ ꯎꯝ ꯀꯨꯀꯤꯒꯨꯝꯕ ꯑꯣꯏꯕ꯭ꯔꯥ ꯍꯥꯏꯅ ꯈꯟꯕꯅꯤꯅꯦ
ꯅꯪ ꯇꯧꯔꯛꯀꯅꯨ
ꯍꯜꯂꯣ ꯅꯠꯇꯦ ꯅꯪ ꯋꯥ ꯈꯨꯉꯥꯡꯗꯣ ꯍꯥꯏꯕꯅꯤꯗ
ꯀꯃꯥꯏ ꯇꯧꯒꯦ ꯃꯥꯟꯕ꯭ꯔꯣ
ꯑꯣ ꯃꯥꯟꯕꯒꯤ ꯍꯣꯏ
ꯑꯩꯁ ꯅꯊꯟꯗꯅꯦ ꯑꯗꯨꯃꯥꯏꯅ ꯍꯥꯏꯔꯤꯗꯣ
ꯍꯥꯏꯗꯣ
ꯑꯗꯨ ꯅꯣꯏ ꯁꯤꯗ ꯂꯩꯕ ꯁꯦ ꯔꯦꯟꯗ ꯂꯩꯕ꯭ꯔꯥ
ꯅꯠꯇꯦ ꯌꯨꯝꯗꯅꯦ ꯌꯨꯝ ꯂꯩꯌꯦ
ꯑꯣ ꯑꯆꯥ ꯆꯥ ꯅꯣꯏ ꯗꯤꯇ꯭ꯔꯤꯛꯁꯦ ꯀꯔꯤ ꯗꯤꯁ꯭ꯔꯤꯛ ꯆꯤꯡꯒꯦ ꯅꯪ ꯍꯧꯖꯤꯛ ꯂꯩꯕꯁꯦ ꯏꯝꯐꯥ ꯋꯦꯁ ꯏꯝꯐꯥꯜ ꯏꯁ
ꯏꯁ
ꯑꯣ ꯏꯁ ꯏꯁ ꯏꯁ ꯏꯁ ꯏꯁ ꯑꯣ ꯆꯆꯥ ꯑꯩꯈꯣꯏꯅ ꯋꯦꯁꯇ ꯂꯩꯕ
ꯎ
ꯑꯗꯣ
ꯅꯪ ꯐꯤꯐꯥ ꯋꯥꯔꯜ ꯀꯞ ꯕꯣꯜꯗꯨ ꯌꯦꯡꯉꯝꯃꯅꯤꯅ
ꯑꯩ ꯌꯦꯡꯗꯦ ꯍꯩꯅꯗꯦ
ꯅꯗꯦ ꯗꯨꯒꯨꯝꯕꯗꯣ ꯃꯥꯅꯦ ꯃꯥꯅꯦ ꯆꯨꯝꯃꯦ ꯌꯥꯝ ꯐꯩꯌꯦ ꯍꯥꯏꯗꯤ ꯕꯣꯜ ꯌꯦꯡꯉꯒ ꯅꯨꯄꯤꯅꯀꯣ ꯕꯣꯜꯒꯤ ꯃꯇꯥꯡꯗ ꯌꯦꯠꯂꯛꯑꯗꯤꯀꯣ ꯑꯩꯁꯨꯀꯣ ꯅꯨꯄꯤꯒꯤ ꯀꯣꯁꯃꯦꯇꯤꯛ ꯃꯇꯥꯡꯗ ꯌꯦꯠꯅꯤꯡꯕ ꯑꯩꯗꯤ
ꯀꯔꯤ ꯀꯔꯤ ꯊꯕꯛ ꯇꯧꯗꯣꯏꯅꯣ ꯅꯪ ꯍꯧꯖꯤꯛ
ꯑꯩ ꯊꯕꯛ ꯃꯆꯥ ꯑꯃ ꯇꯧꯔꯤꯒꯦ
ꯑꯣ ꯃꯆꯥ ꯅꯗꯕ ꯑꯆꯧꯕ ꯇꯧꯕ ꯌꯥꯗ꯭ꯔꯣ
ꯑꯗꯨꯕꯨꯗꯤ ꯅꯪꯅ ꯑꯩꯉꯣꯟꯗ ꯂꯩꯔꯤꯛ ꯇꯥꯛꯄꯤꯗꯝꯅꯤꯅ ꯑꯩ ꯑꯆꯧꯕ ꯇꯧꯕ ꯂꯥꯝꯕ ꯐꯪꯗ꯭ꯔꯕ ꯇꯥꯛꯄꯤꯌꯣ ꯍꯥꯏꯕ ꯌꯥꯗ꯭ꯔꯣ ꯑꯩ ꯅꯨꯄꯤꯗꯣ ꯑꯉꯥꯡ ꯇ꯭ꯔꯥꯃꯉꯥ ꯀꯨꯟ ꯁꯨꯕꯒꯤ ꯃꯥꯗꯣ ꯌꯥꯝ ꯋꯥꯔꯒ ꯂꯩꯕ ꯑꯗꯨꯒꯤꯅꯦ
ꯑꯗꯨ ꯅꯆꯥꯁꯤꯡꯗꯣ
ꯏꯆꯥꯅ ꯑꯩꯉꯣꯟꯗ ꯀꯃꯥꯏꯅ ꯇꯥꯛꯅꯤꯡꯉ
ꯎꯝ ꯍꯩꯅꯤ ꯍꯧꯖꯤꯛꯀꯥꯟꯗꯤ ꯑꯉꯥꯡꯁꯤꯡꯖꯦ ꯌꯥꯝ ꯁꯤꯡꯉꯕꯅꯤ
ꯈꯪꯗ꯭ꯔꯤꯗ ꯑꯉꯥꯡꯅ ꯁꯤꯡꯕ ꯃꯄꯥꯅ ꯁꯤꯡꯕ ꯒ꯭ꯌꯥꯟ ꯇꯥꯗꯦꯗ
ꯃꯄꯥꯗꯤ ꯄꯪꯉꯦ ꯍꯥꯏꯕ
ꯍꯥꯏꯕ ꯈꯪꯉꯦ ꯍꯧꯖꯤꯛꯅ
ꯅꯆꯥꯗ ꯑꯣꯏꯅ ꯇꯝꯃꯨ
ꯎꯝ ꯑꯗꯣ ꯕꯣꯜꯁꯨ ꯌꯦꯡꯗꯦ ꯍꯥꯏ ꯀꯔꯤ ꯊꯕꯛ ꯆꯤꯟꯕ ꯂꯩꯕꯤꯒꯅꯣ ꯅꯪꯗꯤ ꯑꯩꯗꯤ ꯊꯕꯛ ꯉꯁꯥꯏꯅ ꯍꯧꯔꯦ ꯑꯈꯣꯏꯗꯤ ꯊꯕꯛ